ꯇꯄꯨ
ꯍꯜꯂꯣ ꯇꯥꯔꯦꯄꯣ
ꯇꯥꯏꯌꯦ
ꯀꯩꯗꯧꯔꯃꯤꯗꯣ
ꯁꯨꯝ ꯂꯩꯔꯝꯃꯤꯅꯦ ꯆꯥꯛꯇ ꯆꯥꯔꯕꯣ ꯆꯥꯗꯉꯥꯏꯌꯦ
ꯑꯁ ꯊ ꯍꯦ
ꯑꯗꯣ ꯅꯪ ꯚꯣꯏꯁꯇꯣ ꯈꯤꯇꯪ ꯄꯤꯛꯑꯦ ꯈꯤꯇꯪ ꯍꯧꯅꯔꯛꯕ ꯑꯩꯁꯦ ꯊꯕꯛ ꯑꯃ ꯇꯧꯔꯤꯕꯀꯣ
ꯇꯥꯔꯕꯣ ꯀꯜꯂꯕꯣ
ꯑꯥꯎ ꯇꯥꯕꯨꯗꯤ ꯇꯥꯏꯉꯥꯟ ꯐꯣꯝꯇ ꯄꯥꯏꯔꯣꯀꯣ
ꯀꯩ ꯊꯕꯛ ꯇꯧꯔꯝꯃꯤꯅꯣ ꯀꯩ ꯇꯧꯔꯝꯃꯤꯅꯣ
ꯁꯨꯝ ꯂꯩꯔꯝꯃꯤꯅꯦ
ꯊ ꯌꯦꯟꯖꯥꯡ ꯆꯥꯔꯒꯦ
ꯏꯔꯣꯟꯕ ꯆꯥꯏꯌꯦ
ꯎꯝ
ꯅꯣꯏꯇ
ꯑꯩꯈꯣꯏ ꯀꯥꯡꯁꯣꯏ ꯆꯥꯏ ꯀꯥꯡꯁꯣꯏ
ꯑꯣ ꯑꯩꯅ ꯍꯥꯏꯕꯗꯣ ꯅꯍꯥꯟꯒꯤꯗꯣ ꯑꯪꯀꯜ ꯎꯖꯦꯟ ꯍꯥꯏꯕꯗꯣ
ꯑꯥ
ꯆꯧꯁꯤ ꯃꯣꯏꯒꯤꯅꯦ
ꯑꯥ
ꯀꯔꯤꯕ ꯑꯆꯥꯄꯣꯠꯇꯣ ꯃꯣꯏ ꯗ꯭ꯔꯦꯁꯇꯨꯁꯨꯨ ꯁꯦꯠ ꯑꯩꯗꯤꯦ ꯑꯗꯨꯝ꯭ꯔꯦꯁꯁꯨ ꯁꯦꯠꯅꯤꯡꯦꯕꯀꯣ ꯐꯣꯇꯣ ꯀꯥꯐꯝꯁꯨ ꯌꯥꯝ ꯐꯗꯤ ꯌꯥꯝ ꯐꯖꯕꯅꯦ ꯑꯗꯨꯒ ꯃꯣꯏꯒꯤꯄ ꯁꯦꯠꯄ ꯌꯥꯕꯦꯁ ꯠꯄ ꯋꯥꯏꯔꯒ ꯆꯦꯠꯄ ꯌꯥꯏꯕ
ꯑꯗꯨꯒ ꯗ꯭ꯔꯦꯁꯇꯨ ꯗ꯭ꯔꯦꯁꯇꯨꯗꯤ ꯁꯦꯠꯅꯤꯡꯕ ꯀꯌꯥ ꯑꯣꯏꯗꯦ ꯑꯩꯅ ꯃꯣꯏꯒꯤ ꯃꯣꯃꯣꯗ ꯍꯥꯎꯋꯦ ꯍꯥꯏꯌꯦꯕ ꯆꯥꯅꯤꯡꯕ ꯍꯥꯏꯇꯥꯔꯦ ꯖꯣꯜ ꯃꯣꯃꯣꯗꯣ ꯌꯥꯝ ꯍꯥꯎꯋꯦꯅ ꯍꯥꯏꯕꯗꯨ ꯀ ꯀ ꯆꯤꯛꯀꯟ ꯊꯨꯛꯄꯥꯟꯅꯨ ꯇꯧ ꯁꯥꯕ꯭ꯔꯥ ꯑꯗꯨꯗ ꯌꯥꯝ ꯍꯥꯎꯋꯦꯅ ꯍꯥꯏꯕ ꯍꯥꯏ ꯇꯥꯔꯦ ꯑꯗꯨ ꯆꯠꯅꯤꯡꯕ ꯑꯩꯅ
ꯑꯗꯨꯅ ꯐꯩꯅꯦ
ꯐꯩꯌꯦ
ꯕꯖꯥꯔ ꯃꯅꯨꯡꯗ ꯑꯣꯏꯔꯗꯤ ꯍꯥꯏꯗꯤ ꯀꯣꯏꯊꯣꯛꯇꯅꯒ ꯆꯠꯇꯅ ꯑꯗꯨꯁꯨ ꯆꯠꯂꯔꯣꯏ ꯍꯥꯏ
ꯎꯝ
ꯇꯞ ꯇ ꯂꯒꯒ
ꯑꯗꯨꯝ ꯀꯣꯏꯊꯤ ꯊꯤ ꯌꯥꯅꯤꯅ
ꯑꯥ
ꯃꯥꯏꯅ
ꯖꯤꯟꯁ ꯑꯃ ꯂꯩꯔꯗꯕꯅꯦ ꯑꯗꯨ ꯂꯩ ꯆꯠꯄꯗ ꯑꯣꯏꯅ ꯆꯥꯔꯁꯦ
ꯆꯞ ꯆꯥꯔꯈꯣꯏꯗꯤ ꯑꯗꯨꯝ ꯆꯥ ꯆꯥꯅꯕ ꯑꯗꯨꯝ ꯁꯤꯜꯂꯛꯀꯅꯤ
ꯍ ꯀꯣꯟ ꯂꯣꯏꯁꯤꯂꯔ
ꯎꯝ ꯀꯂꯁ ꯂꯩꯅꯤ
ꯑꯇꯩ ꯑꯩ ꯑ ꯀꯩꯅꯣꯗ ꯃꯤꯨ ꯆꯠꯐꯝꯪꯔꯣꯝꯗ ꯌꯥꯝ ꯍꯣꯡꯉꯦ ꯍꯥꯏꯅꯦ ꯑꯆꯥꯄꯣꯠ ꯀꯩꯀꯥ ꯍꯣꯡꯕ ꯌꯥꯝ ꯂꯩ
ꯂꯩ
ꯀꯣꯝꯕꯣꯗꯣ ꯌꯥꯝ ꯍꯣꯡꯑꯉꯦ ꯍꯥꯏꯌꯦꯕ ꯍꯧꯖꯤꯛꯀꯥꯟ ꯑꯩꯥꯏꯒꯤꯗ ꯊꯥꯒꯠꯂꯤꯁꯤꯡꯗꯣ
ꯀꯔꯝꯕꯕ
ꯑꯩꯁꯤꯗꯤ ꯌꯥꯝ ꯊꯥꯒꯠꯂꯦ ꯀꯃꯣꯗꯨꯅꯦ ꯌꯥꯝꯝꯍꯣꯡꯝꯕ
ꯎꯝ ꯍꯗ
ꯎꯕꯤ
ꯈꯪꯗꯦ ꯈꯪꯗꯦ ꯆꯠꯇꯦꯗ ꯄꯥꯛꯅ ꯎ ꯍꯥꯐꯝꯐꯝꯗꯨꯁꯨ ꯐꯖꯩꯌꯦ ꯎꯝ ꯐꯖꯕꯅꯤ ꯐꯖꯕꯅꯦ ꯐꯖꯕꯅꯦ ꯈꯤꯪꯁꯨ ꯂꯩꯕ ꯁꯥꯕꯗꯣ ꯎꯝ ꯈꯔ ꯁꯥꯗ ꯌꯥꯔꯤꯕ ꯍꯧꯖꯤꯛꯀꯥꯟꯁꯤꯕꯨꯣ
ꯅꯪꯒꯤ ꯐꯨꯔꯗꯣ ꯀꯌꯥ ꯄꯌꯥ
ꯑꯩꯅ ꯕꯖꯥꯔꯗꯒꯤ ꯂꯩꯔꯛꯄꯅꯤꯗ ꯍꯌꯦꯡꯨ ꯀꯟꯅ ꯇꯥꯡꯗꯦꯗ ꯍꯣꯡꯕꯅꯤ
ꯇꯥꯡꯕ ꯃꯥꯜꯂꯦ ꯍꯥꯏꯕ ꯍꯧꯖꯤꯛꯀꯥꯟꯒꯤ ꯆꯠꯅꯕꯤꯗ
ꯃꯥꯟꯕꯅꯤ ꯃꯥꯟꯅꯕ ꯂꯩꯔꯛꯏꯅꯤ ꯀꯩꯅꯣꯅꯤ ꯆꯥꯟꯅꯕꯅꯦ ꯑꯃ ꯈꯣꯡꯒ꯭ꯔꯥꯎꯗꯨꯗꯅꯦ ꯑꯩꯅꯅꯦ ꯄꯩꯁꯥ ꯄꯥꯝꯃꯨꯗꯅ ꯏꯅꯥꯎꯄꯤꯗꯒꯤ ꯋꯥꯏꯕ
ꯑꯆꯁꯨ ꯐꯩ ꯇ
ꯖꯕꯅꯤ
ꯍꯧꯖꯤꯛꯀꯥꯟꯁꯦ ꯑꯀꯧꯕꯤꯁꯦ ꯁꯦꯠꯅꯤꯡꯗ꯭ꯔꯣ
ꯁꯦꯠꯅꯤꯡꯉꯦ ꯑꯁ ꯑꯗꯨꯁꯨꯅꯦ ꯏꯅꯥꯎꯄꯥ ꯑꯃ ꯂꯩꯔꯤꯌꯦꯦ
ꯑꯥ
ꯏꯌꯥꯝꯕꯗꯧ ꯇꯧꯕ ꯊꯖꯤꯜ ꯍꯣꯏ ꯍꯣꯏꯃꯤ ꯃꯀꯣꯛꯇꯨꯁꯨ ꯆꯥꯛꯂꯤ ꯆꯥꯛꯂꯤ ꯇꯧꯋꯦꯕ
ꯑꯥ
ꯑꯗꯨꯗꯨꯅ ꯃꯥꯟꯅꯕꯁꯦ ꯌꯥꯝ ꯇꯟꯕ ꯍꯥꯏ ꯇꯔꯦ ꯀꯤꯕꯗꯤ ꯅꯠꯇꯕ ꯑꯗꯣ ꯁ ꯑꯅ ꯃꯥꯟꯅꯔꯗꯤ ꯈꯟꯅꯔꯛꯇꯣꯏꯕ ꯑꯗꯨ ꯇꯟꯕꯒꯤ ꯑꯩꯅ ꯇꯜꯂꯦꯅ ꯁꯨꯝ ꯇꯧꯗ꯭ꯔꯦ
ꯃꯣꯍꯟꯕꯤ ꯔꯕꯥ
ꯍꯥꯡꯕꯤꯔꯦ ꯉꯁꯥꯏꯒꯗꯤ ꯏꯃꯥꯕꯦꯝꯃ ꯆꯥꯛꯂꯣꯏꯗꯕꯒꯤ ꯀꯩꯅꯣ ꯃꯥꯅ ꯂꯥꯡꯕ ꯏꯁꯧꯁꯤ
ꯆꯥꯛ ꯂꯣꯏꯗꯕꯒꯤꯌꯥ
ꯍꯣꯏ ꯍꯣꯏ
ꯑꯗꯩ ꯑꯣꯏꯅ ꯃꯥ
ꯕꯦꯔꯥꯅꯤꯃꯤ ꯑꯗꯨꯕꯨ ꯁꯅꯕ꯭ꯔꯥ ꯀꯩꯅꯣ ꯎꯝ ꯁꯥꯟꯅꯩꯌꯦ ꯁꯥꯟꯅꯩꯦ ꯅꯋꯥꯏ ꯁꯥꯟꯅꯔꯝꯃꯤ ꯑꯥ ꯕꯦꯡꯒ꯭ꯂꯣꯔꯗꯒ ꯂꯩꯔꯝꯕꯅꯦ ꯍꯧꯖꯤꯛꯁꯤꯗ ꯀꯩꯗꯧꯔ ꯑꯃꯨꯛ ꯈꯪꯗꯦ ꯊꯣꯛꯂꯛꯑꯦ
ꯑꯁ
ꯍꯪꯉꯨꯔꯁꯨꯅꯦ ꯃꯥꯅ ꯊꯣꯛꯄ ꯍꯦꯛꯇ ꯈꯨꯝꯕ ꯇꯟꯇꯅ ꯍꯧꯗ꯭ꯔꯕꯗꯤ ꯇꯂꯤꯗ ꯀꯌꯥ ꯎꯝ ꯍꯥꯏꯌꯣ ꯍꯥꯏꯌꯣ
ꯍꯥꯟꯅ ꯌꯥꯝ ꯂꯩꯔꯝꯃꯒ ꯍꯧꯖꯤꯛꯁꯦ ꯃꯥꯗꯣ ꯒ꯭ꯌꯥꯟ ꯌꯥꯝ ꯇꯥꯔꯦ ꯍꯥꯏꯕ ꯑꯃ ꯆꯥꯏ ꯄꯥꯎ ꯑꯃ ꯇ
ꯍꯧꯖꯤꯛꯁꯤꯅꯅꯦ ꯂꯥꯏꯅꯤꯡꯉ ꯂꯥꯏꯅꯤꯡꯉ ꯃꯥ ꯍꯥꯏꯕ ꯍꯥꯥ
ꯂꯥꯟꯅꯤꯡ ꯂꯣꯏ ꯂꯩꯕꯗ ꯐꯔꯦꯗ
ꯍꯣ ꯂꯥꯏꯅꯤꯡꯉ ꯂꯩꯕꯅ ꯐꯩꯌꯦꯅꯦ ꯂꯥꯏ ꯑꯣꯏꯅꯤꯡꯉꯒꯦ ꯑꯗꯨꯕꯨꯗꯨꯕꯨ ꯃꯥꯏꯗꯨ ꯄꯣꯠ ꯈꯔ ꯆꯥꯛꯏ ꯅꯠꯇ꯭ꯔꯣ
ꯃꯥꯅꯦ ꯃꯁꯥ ꯀꯩꯗꯤ ꯑꯝꯐꯥꯖꯥꯅꯤ
ꯐꯖꯥꯕꯅꯦ ꯐꯖꯥꯕꯅꯦ ꯍꯧꯖꯤꯛꯇꯤ ꯐꯖꯕꯅ ꯇꯋꯦ
ꯎꯝ ꯋꯥꯡꯒ ꯆꯥꯎꯔꯒ ꯃꯤ ꯃꯁꯥꯒ ꯌꯥꯝ ꯐꯕꯅꯦ
ꯐꯕꯅꯦ ꯐꯕꯅꯦ ꯍꯧꯖꯤꯛ ꯊꯤꯅꯦ ꯊꯤꯖꯤꯜꯂꯦ ꯅꯨꯡꯉꯥꯏ ꯑꯥꯗ ꯂꯩꯔꯤꯀꯥꯟꯗꯗꯤ ꯗꯥꯏꯠ ꯅꯨꯡꯁꯨ ꯈꯔ ꯐꯖꯕ ꯑꯣ ꯁꯤꯗꯤ ꯌꯨꯝꯗ ꯂꯩꯔ ꯕꯅꯤꯅ ꯗꯥꯏꯠꯁꯨ ꯆꯥꯗ꯭ꯔꯦꯗꯅ ꯑꯗ ꯖꯤꯝ ꯁꯥꯟꯅꯕꯒꯨꯝꯕ ꯆꯠꯀꯗꯕꯁꯨ ꯆꯠꯇ꯭ꯔꯦꯗꯅ ꯑꯗ ꯃꯌꯥꯡ ꯈꯔ ꯀꯪꯁꯤꯜꯂ ꯑꯗꯩꯗꯤ ꯑꯥ ꯂꯩꯕꯗꯗꯤ ꯇꯨꯝ ꯍꯨꯃꯥꯡꯒꯗꯣ ꯊꯣꯛꯑꯒ ꯈꯣꯠꯂ ꯇꯧꯔꯒ ꯀꯨꯆꯨ ꯀꯨꯃꯦꯟꯒꯤꯗꯣ ꯐꯖꯅ ꯂꯩꯕꯅꯦ ꯍꯧꯖꯤꯛꯁꯤꯅ ꯀꯩꯗꯧꯔꯕꯅꯣ ꯈꯪꯗꯦ ꯃꯁꯛꯁꯨ ꯁꯦꯝꯈꯤꯗ꯭ꯔꯦ ꯑꯗꯨꯝ ꯇꯧꯗꯅ ꯂꯩꯌꯦꯦ ꯄꯥꯈꯪ ꯑꯅꯤ ꯁꯥꯗꯅ
ꯑꯁ ꯋꯥ ꯃꯨꯣꯏꯅꯤ ꯃ ꯁꯄ ꯍꯖꯒꯦ
ꯄꯥꯝꯣꯏ ꯑꯗꯣ ꯃꯁꯥꯅ ꯈꯪꯖꯒꯗꯕꯅꯤ ꯃꯁꯥꯅ ꯇꯧꯖꯒꯗꯕꯅꯤ ꯑꯗꯨꯕꯨ ꯑꯩꯈꯣꯏꯅ ꯇꯧꯔꯨ ꯌꯥꯕ꯭ꯔꯣ
ꯆꯍꯤ ꯀꯌꯥꯅꯣ ꯀꯌꯥꯅꯣ ꯃꯥꯅ ꯂꯩꯔꯤꯁꯤꯕ ꯆꯍꯤ ꯃꯔꯤ ꯃꯉꯥꯃꯨꯛ ꯁꯨꯝꯗꯧ ꯃꯥꯜꯂꯦ
ꯀꯩꯗꯧꯕꯩ ꯊꯣꯛꯂꯛꯏꯖꯥꯠꯅꯃꯥꯏꯗꯨꯕꯣ
ꯈꯪꯗꯦ ꯑꯩꯁꯨꯅꯦ ꯐꯖꯅꯒ ꯍꯪꯗꯦ ꯊꯣꯛꯄ ꯍꯦꯛꯇ ꯈꯨꯝꯕ ꯃꯅꯤꯡ ꯕꯦꯛꯒ꯭ꯔꯥꯎꯟꯗꯣ ꯁꯥꯎꯟ ꯑꯇꯣꯞꯄ ꯇꯥꯏ
ꯑꯁ
ꯑꯉꯥꯡ ꯌꯥꯝ ꯂꯥꯡꯉꯤꯣꯏ ꯂꯥꯡꯍꯟꯒꯅꯨ ꯍꯥꯏ ꯕꯅꯤꯅꯦ
ꯑꯣ
ꯈꯪꯗ꯭ꯔꯦꯗ
ꯈꯪꯗ꯭ꯔꯦ ꯒ꯭ꯌꯥꯟ ꯇꯥꯗꯦ ꯑꯗꯣ ꯅꯪꯗꯤ ꯍꯧꯖꯤꯛ ꯀꯩꯀꯩ ꯍꯣꯠꯅꯔꯤꯒꯦ
ꯀꯩꯝ ꯇꯧꯗꯦꯔ ꯑꯗꯨꯝ ꯂꯦꯝꯃꯒ ꯂꯩ
ꯑ ꯎ ꯈꯟꯇꯤꯗꯤ ꯈꯔ ꯆꯥꯕꯅꯤ ꯍ ꯂꯦꯝꯃ ꯂꯩꯕꯗꯣ
ꯎꯝ ꯁꯥꯏ ꯎꯝ ꯀꯥꯡꯗꯣ ꯈꯦꯆꯤ ꯆꯥꯟꯅꯖꯩꯌꯦ
ꯀꯥꯡꯗꯣ ꯎꯝ ꯆꯥꯅꯁꯦ ꯆꯥꯅꯁꯦ ꯌꯨꯝ ꯂꯩꯔꯣꯏꯗ꯭ꯔꯣ ꯀꯣꯏ ꯆꯠꯇꯣꯏꯔ ꯑꯩꯁꯨ ꯌꯨꯝ ꯂꯩꯗꯣꯏꯔꯥ ꯈꯪꯗꯣꯏꯅꯦ
ꯂꯩꯌꯣ ꯎꯇꯤꯒ ꯇꯧꯔꯒ ꯆꯥꯅꯤꯡꯗ꯭ꯔꯣ
ꯎꯝ ꯑꯩ ꯕꯨꯖꯥꯔꯤ ꯇꯥꯗꯧ ꯃꯥꯜꯂꯦ ꯑꯗꯨꯒꯤ ꯐꯤꯕꯝꯗꯨꯗꯤ
ꯑꯁ ꯅꯪꯅ ꯈꯔ ꯍꯥꯏꯕꯤꯏꯗꯤ ꯊꯣꯛꯑꯦ
ꯑꯗꯣ ꯑꯩꯗꯣ ꯇꯥꯟꯕ ꯍꯥꯏꯇꯥꯔꯦ ꯌꯨꯝꯗꯗꯤꯅꯦ ꯆꯥꯛ ꯊꯣꯡꯕꯁꯦ ꯀꯃꯥꯏꯅ ꯇꯧꯏꯤ ꯈꯪꯕ꯭ꯔꯥ
ꯎꯝ
ꯆꯥꯛꯁꯨ ꯊꯣꯡꯗꯣꯏꯕ ꯁꯦꯝꯁꯨ ꯁꯦꯝꯗꯣꯏꯕ ꯋꯥꯁꯨ ꯋꯥꯗꯣꯏꯕ ꯑꯩꯅ ꯑꯗꯨꯒꯅꯦ ꯆꯥꯔꯝꯗꯥꯏꯗꯕꯨꯗꯤ ꯃꯤ ꯌꯥꯝ ꯂꯩꯕ
ꯑꯥ
ꯂꯣꯏ ꯂꯣꯏ ꯆꯥ ꯂꯣꯏꯔꯒ ꯐꯨꯛꯄꯨ ꯍꯧꯒꯠꯅꯔꯒ ꯂꯣꯏ ꯆꯠꯅꯈꯤꯗꯣꯏꯕ
ꯑꯥ
ꯊꯣꯡꯁꯨ ꯊꯣꯡꯗꯣꯏꯕ ꯀꯣꯟꯁꯨ ꯐꯦꯡꯗꯣꯏꯕ
ꯐꯤꯟꯕꯤꯌꯨ ꯀꯩꯅꯣ ꯅꯪꯅ ꯃꯁꯤ ꯑꯣꯏꯔꯕꯝꯅꯤꯅ
ꯃꯁꯤꯁ ꯋꯥꯏ ꯍꯥꯏ ꯇꯔꯦ
ꯑꯁ ꯃꯆꯤ ꯑꯣꯏꯔꯕꯝꯅ ꯈꯔ ꯇꯧꯔꯣ
ꯃꯁꯦꯁꯦ ꯋꯥꯏ ꯍꯥꯏꯇꯥꯔꯦ ꯃꯅꯥꯎꯄꯤ ꯑꯃ ꯂꯩꯕꯗꯨꯁꯨꯅꯦ ꯃꯇꯦꯡꯗꯤ ꯄꯥꯡꯕꯤꯅꯤ ꯈꯪꯗꯦ ꯑꯗꯨꯁꯨ ꯑꯗꯨꯝ ꯆꯥꯔꯝꯃꯒ ꯐꯨꯛ ꯍꯧꯒꯠꯂ ꯆꯠꯈꯤꯗꯣꯏ
ꯑꯁ ꯑꯉꯥꯡ ꯑꯣꯏꯁꯦ ꯇꯧꯖꯩꯅꯦ
ꯑꯉꯥꯡ ꯑꯣꯏꯖꯕꯨꯁꯨ ꯅꯨꯄꯥ ꯀꯨꯏꯅꯤꯗꯤ ꯈ ꯐꯪꯉꯤ ꯑꯁ
ꯀꯥꯏꯅ ꯀꯥꯏ ꯁꯤꯊꯤ
ꯆꯀꯥ ꯂꯁꯤꯖꯤꯇ ꯂꯩꯅ ꯑꯉꯥꯡꯅꯤ ꯍꯥꯏꯖꯕ ꯋꯥꯅꯤ ꯈꯠꯂꯤꯗꯤ ꯑꯃ ꯇꯣꯏꯕ
ꯑꯁ ꯂꯔ ꯂꯣꯏꯔꯦ
ꯑꯗꯨꯗ ꯅꯍꯥꯟꯗꯤꯅꯦ ꯎ ꯋꯥꯔꯤ ꯑꯃ ꯂꯩꯌꯦ ꯃꯌꯥꯝꯕꯅꯅꯦ
ꯑꯁ ꯃꯌꯥꯝꯕꯅ ꯀꯩꯇꯧꯔꯝꯃꯤꯅꯣ
ꯑ ꯃꯥꯒꯤ ꯃꯣꯏ ꯋꯥꯆꯇꯅꯦ
ꯎꯝ
ꯀꯣꯏꯅꯅꯕ ꯅꯨꯄꯥꯗꯣ ꯐꯥꯔꯕ ꯖꯥꯠꯅꯦ
ꯑꯁ
ꯃꯦꯁꯦꯁ ꯊꯥꯖꯤꯜ ꯂꯩꯔꯝꯃꯦꯅ ꯑꯁ ꯆꯥꯎꯈꯤꯕꯁꯤꯅ ꯆꯥꯎꯈꯤꯕꯁꯤꯅ
ꯑꯃꯗꯨꯁꯨ ꯍꯥꯏꯔꯦꯗꯅ ꯃꯀꯣꯛ ꯈꯔ ꯆꯠꯂꯤ ꯆꯠꯂꯤ ꯀꯧꯕꯧꯕꯅꯤꯅ ꯍꯦꯛꯇꯃꯦꯁꯦ ꯁꯥꯖꯜꯂꯃꯤꯅꯦꯃꯤ
ꯄꯔꯥꯅꯤꯀꯣ
ꯄꯗꯥꯅꯤ ꯌꯥꯅꯤ ꯑꯃꯗꯨꯁꯨ ꯈꯔꯕꯨꯗꯤ ꯈꯠꯄ ꯑꯩ ꯏꯅꯥꯎꯄꯤꯗꯣ
ꯑꯥ
ꯑꯩꯈꯣꯏꯗꯤ ꯇꯟꯗꯅ ꯋꯥꯒ ꯑꯃꯇ ꯉꯥꯡꯖꯗ꯭ꯔꯦ ꯑꯗꯨꯅ ꯇꯪꯒꯅ ꯍꯣꯏ
ꯑꯗꯨꯒꯨꯝꯕꯇ ꯑꯝꯇ ꯇꯧꯖꯗꯕꯅꯤꯅ
ꯍꯣꯏ ꯍꯣꯏ ꯑꯩꯈꯣꯏꯗꯤ ꯏꯔꯥꯡꯗꯣ ꯑꯝꯇ ꯇꯧꯖꯔꯛꯇꯕꯤꯅ ꯈꯪꯖꯗꯦ ꯍꯥꯏꯕ ꯑꯗꯨꯝꯕꯗꯣ
ꯑꯩꯅ ꯋꯥ ꯉꯥꯡꯗꯨꯗ ꯅꯉꯣꯟꯗ ꯅꯉꯣꯟꯗꯒꯤ ꯑꯗꯨꯝ ꯇꯥꯏꯑꯕ
ꯏꯒꯣ ꯆꯠꯂꯔ ꯅꯤꯡꯉꯣ ꯑꯩꯅꯗꯤ ꯀꯩꯝ ꯑꯩꯩꯅꯗꯤ ꯑꯩꯒꯤꯗꯤ ꯀꯩꯝ ꯇꯧꯗꯦ
ꯑꯩꯅ ꯉꯥꯡꯕꯗ ꯉꯁꯥꯏꯗꯩꯅꯦ
ꯑꯣ
ꯑꯅꯤ ꯑꯩꯅ ꯉꯥꯡꯉꯤꯗꯅ ꯑꯗꯣ ꯑꯅꯤ ꯑꯅꯤ ꯊꯣꯛꯑꯒ ꯏꯀꯣ ꯆꯠꯂ ꯂꯩꯔꯕ
ꯑꯣ ꯅ ꯈꯔ ꯅꯨꯡꯉꯥꯏꯇꯕ ꯃꯁꯦ
ꯎꯝ
ꯍꯣꯏ ꯍꯣꯏ ꯌꯥꯗꯕꯅꯦ ꯑ ꯄꯨꯡ ꯇꯥꯥꯛꯄꯔꯦ ꯄꯨꯡ ꯊꯥꯔꯄꯔꯦ ꯍꯣꯏꯁꯦ ꯑꯗꯨꯗꯤ ꯄꯨꯡꯁꯨ ꯇꯥꯗꯧꯣꯔꯦ ꯊꯝꯅꯕ ꯇꯧꯔꯁꯤ
ꯍꯣꯏ ꯍꯣꯏ ꯑꯥꯏꯈꯣ
ꯁꯃꯦꯀꯣ ꯎꯝ
ꯀꯛꯁꯥꯔ